ꯍꯜꯂꯣ
ꯀꯔꯤ ꯇꯧꯒꯦꯔꯥ
ꯀꯦꯝ ꯇꯧꯗꯦ ꯅꯪꯗꯤ ꯀꯔꯤ ꯇꯧꯕ꯭ꯔꯣ
ꯑꯥ ꯀꯔꯤꯁꯨ ꯇꯧꯗꯦ ꯆꯥꯛ ꯆꯔꯕꯣ
ꯆꯥꯗ꯭ꯔꯤ ꯅꯪꯗꯤ
ꯑꯩꯗꯣ ꯆꯔꯦ ꯀꯔꯤ ꯇꯧ ꯁꯤꯟꯖꯨ ꯕꯣꯔꯥ ꯆꯒꯦꯔꯦ ꯍꯥꯎꯋꯤꯅꯦ ꯍꯣꯏ ꯍꯧꯖꯤꯛ ꯅꯪ ꯀꯔꯤ ꯇꯧꯒꯦꯔ ꯀꯦꯝ ꯇꯧꯔꯣꯢ ꯗꯨꯝ ꯐꯝꯒꯦ ꯑꯣ ꯀꯔꯤꯁꯨ ꯇꯧꯗꯦ ꯆꯥꯛ ꯆꯥꯔꯁꯨ ꯐꯝꯃꯦꯜ ꯐꯝꯁꯦ ꯂꯥꯏ
ꯑ ꯌꯨꯝꯗ ꯂꯩꯕ꯭ꯔꯣ
ꯍꯣꯏ
ꯉꯁꯤ ꯀꯩ ꯀꯩ ꯇꯧꯋꯦ
ꯉꯁꯤꯗꯣ ꯑꯩ ꯀ꯭ꯂꯥꯁ ꯑꯩ ꯀ꯭ꯂꯥꯁ ꯑꯦꯠꯇꯦꯟ ꯇꯧꯔꯦ ꯁ꯭ꯀꯨꯜ ꯆꯠꯂꯦ ꯅꯪ ꯀꯔꯤ ꯇꯧꯒꯦꯔ
ꯑꯩꯗꯤ ꯊꯕꯛ ꯆꯠꯂꯦ ꯑꯗꯨꯒ ꯍꯧꯖꯤꯛꯁꯨ ꯊꯕꯛ ꯇ ꯂꯩꯔꯤ
ꯑꯣ ꯊꯕꯛ ꯀꯩꯔꯤ ꯇꯧꯒꯦꯔ ꯅꯪ
ꯏꯁꯇꯣꯔꯗ ꯑꯗꯨꯝ ꯊꯕꯛ ꯇꯧꯋꯦ
ꯑꯣ ꯉꯥꯏꯌꯦ
ꯑꯣ ꯑꯩꯌꯥ
ꯋꯥꯔꯤꯕ꯭ꯔꯥ ꯍꯥ ꯋꯥꯔꯤꯕ꯭ꯔꯥ ꯋꯥꯌꯦ ꯑ ꯅꯪꯒꯤ ꯊꯕꯛ ꯀꯔꯤ ꯇꯥꯏꯃꯤꯡꯗ ꯏꯁꯇꯥꯔꯠ ꯇꯧꯒꯦꯔꯥ
ꯎꯝ ꯑꯃꯨꯛꯀꯥ ꯐꯣꯔ ꯊꯥꯔꯇꯤꯗ ꯏꯁꯇꯥꯔꯠ ꯇꯧꯗꯣꯏꯅꯦ
ꯑꯣ
ꯅꯪꯗꯤ ꯀ꯭ꯂꯥꯁ ꯅꯨꯡꯉꯥꯏꯕ꯭ꯔꯣ
ꯑꯥ ꯅꯨꯡꯉꯥꯏꯇꯦ ꯌꯥꯝ ꯕꯣꯔꯤꯡ ꯀ꯭ꯂꯥꯁ ꯑꯩꯒꯤ ꯀ꯭ꯂꯥꯁ ꯇꯣ
ꯎꯝ
ꯀꯔꯤꯁꯨ ꯊꯧꯗꯦ ꯐꯝ ꯐꯝꯃꯁꯨ
ꯑꯑꯥ ꯉꯥꯢꯗꯤꯡ ꯀ꯭ꯂꯥꯁ ꯆꯠꯄꯁꯨ ꯅꯪꯗꯤ ꯐꯨꯠꯕꯣꯜ ꯌꯦꯡ
ꯍꯣꯏ ꯅꯪꯕ꯭ꯔꯥ
ꯐꯩꯁꯨ ꯌꯦꯡꯉꯦ
ꯀꯅꯥ ꯁꯞꯄꯣꯔꯠ ꯇꯧꯒꯦꯔ ꯅꯪ
ꯑꯩꯒꯤ ꯉꯔꯥꯡ ꯏꯁꯄꯦꯟ ꯁꯞꯄꯣꯔꯠ ꯇꯧꯋꯦ
ꯉꯔꯥꯡꯗꯣ ꯏꯁꯄꯦꯟ ꯋꯤꯡꯀꯥ ꯎꯝ
ꯇꯧꯋꯦ
ꯗꯧꯔꯦꯕ꯭ꯔꯥ
ꯑꯥꯎ
ꯑꯁ ꯔꯣꯟꯅꯥꯜꯗꯣꯁꯨ ꯀꯔꯤ ꯇꯧꯒꯦꯔ ꯈꯪꯗꯦ ꯑꯩ ꯇꯣ ꯃꯦꯁꯤ ꯏꯟꯂꯦꯟ ꯁꯞꯄꯣꯔꯠ ꯇꯧꯒꯦ
ꯑꯣ ꯐꯔꯦ ꯐꯔꯦ
ꯇ ꯅꯨꯄꯥ ꯐꯖ ꯐꯖꯅ ꯂꯩꯌꯦꯀꯣ ꯑꯁꯤ ꯑꯃ ꯄ꯭ꯂꯦꯌꯔ ꯕꯦꯂꯤꯡꯒꯝ ꯌꯥꯝ ꯐꯖꯩꯌꯦ
ꯑꯥ ꯐꯖꯕꯒꯤ ꯁꯞꯄꯣꯔꯠ ꯇꯧꯕ꯭ꯔꯣ ꯐꯖꯕꯒꯤ ꯁꯞꯄꯣꯔꯠ ꯇꯧꯕ꯭ꯔꯣ
ꯎꯝ ꯃꯦꯁ ꯃꯦꯁꯤꯗꯣ ꯌꯥꯝ ꯃꯦꯁꯤ ꯃꯦꯁꯤ ꯑꯣꯔ ꯕꯂꯤꯡꯒꯟ ꯁꯄꯣꯔꯠ ꯇꯧꯋꯦꯕ ꯑꯩ
ꯑꯣ ꯐꯔꯦ ꯐꯔꯦ ꯑꯗꯨꯅ
ꯑꯩꯗꯤ ꯍꯜ ꯍꯂꯥꯟ ꯅꯣꯔꯋꯦ ꯒꯥ ꯑꯥꯔꯖꯦꯟ ꯑꯔꯖꯦꯟꯇꯤꯅꯥ
ꯍꯂꯥꯟꯗꯣ ꯌꯥꯝ ꯐꯅꯤ ꯑꯣꯏꯌꯦ ꯀꯣ ꯑꯩꯒꯤ ꯏꯟꯇꯥꯄꯤꯠꯇꯣ ꯍꯂꯥꯟ ꯍꯥꯟꯅ ꯌꯥꯝ
ꯑꯩꯒꯤꯁꯨꯅꯦ ꯃꯥꯒꯤ ꯎꯝ
ꯐꯅꯤ ꯏꯟꯇꯔꯇꯦꯟꯃꯦꯟꯅꯦ
ꯑꯥ ꯌꯦꯡꯕ ꯌꯥꯝ ꯅꯨꯡꯉꯥꯏꯌꯦ ꯃꯥꯒꯤ ꯒꯔꯜ ꯐ꯭ꯔꯦꯟꯁꯨ ꯌꯥꯝ ꯐꯖꯩꯌꯦ
ꯒ꯭ꯔꯜꯐꯦꯟꯗꯣ ꯌꯥꯝ ꯐꯖꯩ ꯃꯥꯒꯤ ꯒ꯭ꯔꯜꯐꯦꯟꯗꯣ ꯇꯨ ꯊꯥꯎꯖꯟ ꯐꯣꯔꯅꯦ ꯀꯣ
ꯑꯣ ꯈꯪꯗꯦ ꯑꯩꯗꯤ
ꯑꯦꯖꯨꯒꯦꯗꯅꯦ
ꯑꯣ ꯅꯨꯡꯉꯥꯏꯅꯦ
ꯍꯣꯏ
ꯅꯨꯡꯉꯥꯏꯔꯦꯃꯤꯗꯤ
ꯍꯣꯏ ꯇꯥꯏꯑꯦ
ꯎꯝ
ꯎꯪ ꯍꯧꯖꯤꯛ ꯀꯔꯤ ꯇꯧꯒꯦꯔ
ꯑꯦꯈꯣꯏꯗꯗꯤ ꯎꯝ ꯏꯃꯥꯟꯅꯕꯤꯒ ꯁꯤꯡꯖꯨ ꯆꯥꯒꯦꯅ ꯂꯩꯌꯦ
ꯑꯣ ꯀꯔꯤ ꯁꯤꯡꯖꯨꯔꯥ
ꯎꯝ ꯅꯥꯀꯨꯞꯄꯤꯒꯤ
ꯑꯣ ꯑꯩꯁꯨ ꯆꯥꯅꯤꯡꯉꯦ
ꯅꯪꯁꯨ ꯆꯥꯕ ꯂꯥꯛꯑꯣ
ꯍꯣꯏ ꯑꯩ ꯇꯣ ꯁꯤꯡꯖꯨ ꯌꯥꯝ ꯄꯥꯝꯃꯦ
ꯑꯥ
ꯁꯤꯟꯖꯨ ꯑꯁꯤ ꯗ꯭ꯔꯤꯡꯛꯁ ꯇꯣ ꯀꯣꯀꯥ ꯀꯣꯂꯥ ꯄꯦꯞꯁꯤ ꯌꯥꯝ ꯄꯥꯝꯃꯦ ꯑꯩ ꯍꯣꯏ ꯉꯁꯤ ꯀꯔꯤ ꯇꯧꯒꯦꯔꯥ ꯅꯪ
ꯉꯁꯤ ꯀꯩꯝ ꯇꯧꯗꯦꯗ ꯊꯕꯛꯇ ꯑꯗꯨꯝ ꯆꯠꯂꯦ ꯊꯕꯛ ꯇꯧꯋꯦ ꯑꯗꯨ ꯈꯛꯇꯅꯦ
ꯑꯣꯥ ꯅꯪ ꯍꯧꯖꯤꯛ ꯀꯗꯥꯏꯗꯒꯦ ꯑꯍ ꯀꯗꯥꯏ ꯅꯪ ꯍꯧꯖꯤꯛ ꯀꯗꯥꯏ ꯂꯩꯕ꯭ꯔꯥ ꯑꯣ ꯑ ꯌꯨꯝꯗ ꯈꯔꯤ ꯇꯥꯏ ꯌꯨꯝꯗ ꯄꯨꯡ ꯀꯌꯥ ꯆꯠꯀꯦꯔ
ꯁꯤꯛꯁ ꯑꯗꯥꯏꯗ ꯆꯠꯀꯅꯤ
ꯑꯣ ꯑꯣ ꯑꯣ
ꯅꯪꯗꯤ ꯌꯨꯝꯗ ꯑꯗꯨꯝ ꯂꯩꯗꯣꯏꯔꯣ
ꯑꯩꯒꯤ ꯀ꯭ꯂꯥꯁ ꯂꯣꯢꯔꯒꯁꯨ ꯑꯩ ꯌꯨꯝꯗ ꯑꯗꯨꯝ ꯂꯩ ꯑꯁꯤ ꯁꯕꯦꯟ ꯁꯤꯛꯁ ꯊꯔꯇꯤ ꯑꯁꯤꯗ ꯑꯩ ꯇꯨꯢꯁꯟ ꯆꯠꯂꯦ ꯍꯣꯏ
ꯑꯣ ꯅꯣꯢꯗꯤ ꯇꯨꯢꯁꯟ ꯃꯤ ꯀꯌꯥ ꯂꯧꯕ
ꯑꯣ ꯑꯩꯈꯣꯏꯗꯣ ꯇꯦꯟ
ꯑꯣ ꯅꯨꯡꯉꯥꯏꯅꯦ
ꯍꯣꯏ ꯑꯩꯈꯣꯏꯒꯤ ꯇ꯭ꯋꯨꯁꯟ ꯇꯤꯆꯔ ꯑꯁ
ꯇꯨꯏꯁꯟ ꯄꯨꯡ ꯀꯌꯥꯗ
ꯁꯤꯛꯁꯇ ꯏꯁꯇꯥꯔꯠ ꯇꯩꯔ ꯊꯣꯛꯔꯦ ꯁꯕꯦꯟ ꯑꯣ ꯁꯕꯦꯟ ꯊꯥꯔꯇꯤ ꯁꯤꯗ ꯂꯣꯏꯔꯦ
ꯑꯣ ꯑꯗꯨꯗꯤ ꯋꯥꯏꯅꯦ ꯅꯪꯁꯨ
ꯋꯥꯢꯌꯦ
ꯅꯪꯗꯤ ꯌꯨꯝꯗ ꯂꯩꯕ꯭ꯔꯥ ꯍꯣꯁꯇꯦꯜꯗ ꯂꯩꯕ꯭ꯔꯥ
ꯑꯩꯗꯣ ꯌꯨꯝꯗ ꯂꯩꯌꯦ
ꯑꯣ
ꯑꯁꯤ ꯑꯃ ꯑꯅꯤ ꯑꯍꯨꯝ ꯃꯜ ꯂꯣꯏꯔꯒꯁꯨ ꯑꯩ ꯍꯣꯁꯇꯦꯜꯗ ꯆꯠꯂꯦ
ꯑꯣ ꯍꯣꯁꯇꯦꯜ ꯆꯜꯅꯤꯅꯦ ꯑꯁꯥ
ꯑꯦ ꯍꯣꯁꯇꯦꯜꯁꯨ ꯍꯥꯏ ꯆꯠꯅꯤꯡꯗꯦ
ꯎꯏ ꯎꯄꯥꯢ ꯂꯩꯇꯦ ꯅꯨꯄꯤ ꯅꯨꯄꯥ ꯃꯤꯛꯁ ꯇꯧꯕ ꯍꯣꯁꯇꯦꯜꯔꯣ
ꯑꯍ ꯅꯨꯄꯤ ꯈꯛꯇꯅꯤ ꯅꯨꯄꯥꯗꯣ ꯂꯩꯥꯇꯦ
ꯅꯨꯡꯉꯥꯏꯅ ꯑꯗꯨꯗꯤ
ꯍꯣꯏ ꯂꯩꯔꯦ ꯑꯩꯈꯣꯏꯒꯤ ꯍꯣꯁꯇꯦꯜꯗꯣ ꯃꯤ ꯃꯤ ꯌꯥꯝ ꯂꯥꯛꯑꯦ ꯑꯥꯏ ꯃꯤꯟ ꯑ ꯃꯦꯁꯤꯟꯗꯣ ꯑꯦꯔꯥꯎꯟ ꯋꯥꯟ ꯐꯤꯐꯇꯤ ꯃꯤ ꯂꯥꯛꯑꯦ ꯍꯣꯏ ꯆꯥꯛ ꯌꯥꯝ ꯍꯥꯎꯋꯦ
ꯑꯣ ꯅꯨꯡꯉꯥꯏꯌꯦ ꯑꯗꯨꯗꯤ
ꯍꯣꯁꯇꯦꯜ ꯐꯤꯁꯁꯨ ꯌꯥꯝꯃꯦꯀꯣ ꯑꯦꯕ꯭ꯔꯤ ꯃꯟ ꯑꯈꯣꯏ ꯁꯤꯛꯁ ꯍꯟꯗ꯭ꯔꯦ ꯑꯦ ꯁꯤꯛꯁ ꯊꯥꯎꯖꯟ ꯁꯤꯛꯁ ꯊꯥꯎꯖꯟ ꯄꯤꯔꯦ
ꯑꯣ ꯑꯗꯨꯒꯤꯅꯤ ꯆꯥꯛ ꯍꯥꯎꯕꯗꯨ
ꯍꯣꯢ
ꯍꯣꯁꯇꯦꯜꯗ ꯂꯩꯔꯗꯤ ꯀꯣꯏꯕ ꯆꯠꯄ ꯌꯥꯕ꯭ꯔꯣ ꯑꯣ ꯏꯁꯇ꯭ꯔꯤꯛ ꯑꯣꯏꯕ꯭ꯔꯣ ꯑꯣ
ꯋꯤꯀꯦꯟꯗ ꯎꯝ ꯁꯟꯗꯦ ꯈꯛꯇꯅꯤ ꯑꯩꯈꯣꯏ ꯑꯥꯎꯇꯤꯡ ꯑꯦꯂꯥꯎꯠ ꯑꯣꯢꯌꯦ
ꯑꯩ ꯑꯗꯨꯗꯤ ꯌꯥꯏꯗ
ꯍꯣꯏ ꯑꯗꯨꯀꯁꯨ ꯑꯩ ꯃꯥꯔꯀꯦꯠ ꯁꯦꯀꯦꯟ ꯍꯦꯟ ꯆꯠꯅꯤꯡꯉꯦꯀꯣ ꯅꯨꯄꯤ ꯑꯣꯏꯔꯒ ꯗ꯭ꯔꯦꯁ ꯃꯛ ꯌꯥꯝ ꯐꯝꯃꯦ
ꯑꯣ ꯅꯪꯁꯨ ꯁꯦꯀꯦꯟ ꯍꯦꯟ ꯄꯥꯝꯕ꯭ꯔꯣ ꯑꯩꯁꯨ ꯁꯦꯀꯦꯟ ꯍꯦꯟ ꯌꯥꯝ ꯄꯥꯝꯃꯦ
ꯑꯩ ꯁꯦꯀꯦꯟ ꯍꯦꯟ ꯇꯧꯋꯦ ꯀꯜꯂꯦ ꯇꯧꯔꯣ ꯇꯧꯔꯨꯁꯨ ꯌꯨꯝꯗ ꯄꯨꯔꯁꯨ ꯑꯩꯒꯤ ꯏꯃꯥ ꯌꯥꯝ ꯀꯣꯜ ꯇꯕꯒꯦ ꯍꯣꯏ ꯑꯩꯗꯣ ꯑꯦꯕꯔꯤ ꯁꯟꯗꯦ ꯆꯠꯂꯦꯒ ꯁꯦꯀꯦꯟ ꯍꯦꯟꯗ ꯑꯍꯨꯝ ꯑꯍꯨꯝ ꯗ꯭ꯔꯦꯁ ꯄꯨꯔꯥ ꯇꯃ
ꯏꯃꯥꯅ ꯉꯥꯡꯕ꯭ꯔꯥ ꯑꯩꯁꯨ ꯁꯦꯀꯦꯟ ꯍꯦꯟꯗ ꯂꯧꯕ ꯌꯥꯝ ꯅꯨꯡꯉꯥꯏꯌꯦ
ꯅꯪ ꯁꯦꯀꯦꯟ ꯍꯦꯅꯗ ꯀꯠꯇꯥꯏ ꯆꯠꯀꯦꯔ
ꯎꯝ ꯕꯖꯥꯔꯗ
ꯕꯖꯔ ꯇꯣ
ꯑꯩꯈꯣꯏꯒꯤ ꯕꯖꯥꯔꯗ
ꯑꯣ ꯅꯪ ꯖꯨꯗꯤꯑꯣ ꯆꯠꯂꯦ ꯑꯥ ꯖꯨꯗꯤꯑꯣꯗ ꯄꯔꯐꯤꯌꯨꯝ ꯖꯨꯗꯤꯑꯣ ꯄꯔꯐꯤꯌꯨꯝ ꯅꯨꯡꯉꯥꯏꯔꯕ꯭ꯔꯥ ꯅꯪ
ꯅꯨꯡꯉꯥꯏꯌꯦ ꯅꯪꯗꯤ
ꯑꯩꯗꯣ ꯇ꯭ꯔꯥꯏ ꯇꯧꯗꯔꯦ ꯑꯩꯒꯤ ꯐ꯭ꯔꯦꯟꯁ ꯌꯨꯁ ꯇꯧꯔꯦꯀꯣ ꯑꯣ ꯏꯁꯃꯦꯜꯗꯣ ꯌꯥꯝ ꯅꯨꯡꯉꯥꯏꯔꯦ ꯑꯩꯁꯨ ꯇ꯭ꯔꯥꯏ ꯇꯧꯅꯤꯡꯉꯦ
ꯑꯥ ꯅꯨꯡꯉꯥꯏꯕꯅꯤ ꯍꯣꯏ ꯌꯨꯁ ꯇꯧꯑꯣ ꯅꯪꯁꯨ
ꯑꯩꯔꯥ
ꯇꯣꯉ ꯇꯣꯉ ꯂꯩꯌꯦ ꯐꯥꯏꯚ ꯍꯟꯗ꯭ꯔꯦꯠ ꯊ꯭ꯔꯤ ꯍꯟꯗ꯭ꯔꯦꯠ ꯋꯥꯟ ꯐꯤꯐꯇꯤ ꯇꯣꯉꯥꯟ ꯇꯣꯉꯥꯟꯂꯦ
ꯑꯩꯇꯣ ꯖꯨꯗꯤꯑꯣ ꯗ ꯖꯨꯗꯤꯑꯣ ꯇꯥ꯭ꯔꯥꯏ ꯇꯗꯔꯤ
ꯑꯣ ꯇ꯭ꯔꯥꯏ ꯇꯧꯋꯣ ꯅꯨꯡꯉꯥꯏꯕꯅꯦ
ꯄ꯭ꯔꯥꯏꯁꯁꯨ ꯅꯨꯡꯉꯥꯏꯔꯦꯀ꯭ꯔꯣ ꯖꯤꯗꯤꯑꯣ ꯄ꯭ꯔꯣꯇꯠꯇ
ꯎꯝ ꯅꯨꯡꯉꯥꯏꯕꯅꯦ ꯑꯥ ꯍꯝ ꯅꯪꯁꯨ ꯅꯦꯛꯁ ꯇꯥꯏꯝ ꯃꯥ
ꯍꯣꯏ ꯑꯩꯗꯣ ꯖꯨꯗꯤꯑꯣ ꯂꯣꯀꯦꯁꯟ ꯗꯩꯔ ꯈꯟꯗꯦꯀꯣ ꯑꯥ ꯍꯣꯏ ꯑꯁꯨ ꯆꯂꯤꯦ
ꯎꯝ ꯌꯦꯡꯒ ꯇ꯭ꯔꯥꯏ ꯇꯧꯑꯣ ꯅꯨꯡꯉꯥꯏꯕꯅꯦ
ꯍꯣꯏ ꯅꯪꯒꯤ ꯌꯨꯝꯗ ꯀꯅꯥ ꯀꯅꯥ ꯂꯩꯕ꯭ꯔꯥ
ꯑꯩꯒꯤ ꯏꯃꯥ ꯏꯄꯥ ꯑꯗꯨꯒ ꯑꯩꯈꯣꯏ ꯗꯗꯥ ꯂꯩꯌꯦ
ꯑꯣ ꯗꯥꯗꯥ ꯀꯩꯌꯥꯔ ꯅꯪꯒꯤ
ꯗꯗꯥ ꯑꯃꯈꯛꯇ
ꯑꯣ ꯅꯪ ꯅꯪ ꯈꯠꯇ ꯅꯨꯄꯤꯅꯦ ꯁꯨ ꯐꯔꯦ ꯑꯩꯗ ꯑꯩꯈꯣꯏ ꯐꯦꯃꯤꯂꯤꯗ ꯅꯨꯄꯤ ꯃꯔꯤ ꯂꯩꯌꯦ ꯍꯣꯏ
ꯑ
ꯅꯨꯄꯥꯠꯇꯣ ꯑꯃ
ꯑꯣ ꯅꯨꯡꯉꯥꯏꯌꯦꯅꯦ ꯑꯗꯨꯗꯤ ꯅꯨꯄꯥꯗꯣ ꯅꯪꯗꯤ ꯅꯪꯒꯤ ꯐ꯭ꯔꯦꯁ ꯀ ꯇꯨꯁꯟ ꯆꯠ
ꯀꯔꯤꯔ
ꯅꯪꯒꯤ ꯐ꯭ꯔꯦꯟꯁꯒ ꯇꯨꯏꯁꯟ ꯆꯠ
ꯍꯣꯏ ꯑꯩꯥꯏꯒꯤ ꯐ꯭ꯔꯦꯟ ꯑꯍꯨꯝꯅꯦ ꯑꯩꯈꯣꯏ ꯃꯔꯤ ꯆꯠꯂꯦ
ꯑꯥ ꯇ꯭ꯋꯨꯁꯟ ꯆꯠꯄꯁꯨ ꯌꯥꯝ ꯅꯨꯡꯉꯥꯏꯀꯣ
ꯍꯣꯏ ꯑꯗꯨꯒꯁꯨ ꯌꯥꯝ ꯇꯜꯂꯦ
ꯎꯝ ꯍꯣꯏ ꯇꯜꯂꯝꯃꯅꯤ
ꯑꯩꯗꯣ ꯅꯦꯛꯁ ꯏꯌꯥꯔ ꯇꯋꯦꯜꯐ ꯑꯦꯛꯖꯥꯝ ꯄꯤꯔꯦ
ꯀꯤꯔꯒ
ꯄꯤꯔꯀ ꯁꯤꯟ ꯆꯂ
ꯑꯣ ꯇꯨꯌꯦꯜꯚ ꯂꯣꯏꯔꯒ ꯀꯔꯤ ꯇꯧꯗꯣꯏꯅꯣ
ꯑꯁ ꯈꯪꯗꯦꯀꯣ ꯅꯪ ꯅꯪꯒꯤ ꯑꯥ ꯀ꯭ꯂꯥꯁ ꯀ ꯑ ꯅꯪ ꯀ꯭ꯂꯥꯁ ꯎꯝ
ꯀꯣꯆꯤꯡꯒꯨꯝꯕ ꯇꯧꯗꯣꯏꯔꯥ ꯀꯣꯂꯦꯖ ꯆꯠꯇꯣꯏꯔꯥ ꯀꯔꯤ ꯇꯧꯗꯣꯏꯅꯣ
ꯍꯣꯏ ꯑꯩ ꯀꯣꯆꯤꯡ ꯇ꯭ꯔꯥꯏ ꯇꯧꯒꯦ ꯅꯤꯗ ꯑꯦꯛꯖꯥꯝ ꯇ꯭ꯔꯥꯏ ꯇꯧꯒꯦ
ꯑꯣ ꯐꯔꯦ ꯑꯗꯨꯅ ꯍꯧꯖꯤꯛꯀꯥꯟꯗꯤ ꯃꯤꯌꯥꯝ ꯇꯅꯥꯏ ꯀꯣ
ꯍꯣꯏ
ꯐꯖꯅ ꯍꯣꯠꯅꯧꯑꯣ
ꯍꯣꯏ
ꯅꯤꯠꯁꯤ ꯌꯥꯝ ꯐꯕꯅꯦ ꯃꯤꯁꯤꯡꯅꯁꯨ ꯌꯥꯝ ꯆꯠꯅꯔꯤ ꯗꯣ